ꯎꯝ ꯂꯧ ꯇꯥꯕ꯭ꯔꯣ
ꯑꯁ ꯌꯥꯝ ꯇꯥꯏꯌꯦ ꯌꯥꯝ ꯇꯥꯏ ꯌꯥꯝ ꯇꯥꯏ ꯀꯩꯗꯧꯔꯤꯅꫭ
ꯍꯧꯖꯤꯛꯁ‌ꯦ ꯑꯁꯤ ꯐꯝꯂꯒ ꯂꯩꯌꯦ ꯑꯩꯗꯤ ꯐꯦꯟ ꯃꯈꯥꯗ
ꯅꯨꯡꯉꯥꯏꯔꯦꯍꯦ ꯐꯝꯃꯒ ꯂꯩꯕꯁꯤꯃꯨꯛ ꯅꯨꯡꯉꯥꯏꯕ ꯂꯩꯇꯦꯍꯦ
ꯅꯨꯡꯉꯥꯏ ꯑꯗꯨ
ꯑꯗꯨꯕꯨ
ꯎꯄꯥꯏ ꯂꯏꯗꯤ ꯅꯍ ꯃꯄꯥꯟ ꯊꯣꯛꯀꯗꯧꯕꯗꯤ ꯑꯁ ꯅꯨꯡꯁꯥ ꯁꯥꯃꯟꯕꯤ ꯀꯗꯥꯏꯅ ꯊꯣꯛꯀꯗꯧꯕꯅꯣ ꯑꯗꯨꯒꯤ
ꯅꯨꯡꯁꯥ ꯌꯥꯝ ꯀꯟꯕꯒꯤ ꯊꯣꯛꯄ ꯉꯝꯗꯦꯕ ꯑꯁ ꯈꯪꯗꯦ ꯌꯥꯝ ꯁꯥꯏꯌꯦ
ꯃꯐꯝ ꯈꯨꯗꯤꯡꯃꯛ ꯀꯣ ꯇꯝꯄꯥꯛꯇ ꯂꯩ
ꯌꯥ ꯑꯋꯨꯏꯅ ꯅꯪꯁꯨ ꯇꯝꯄꯥꯛꯇ ꯂꯩꯔꯤꯔꯣ
ꯍꯣꯏ ꯇꯝꯄꯥꯛ ꯍꯥꯏꯕꯗꯤ ꯅꯈꯣꯏ ꯂꯩꯕꯒꯤ ꯇꯝꯄꯥꯛ ꯅꯠꯇꯤꯌꯦ ꯑꯇꯣꯞꯄꯒꯤ ꯇꯝꯄꯥꯛ
ꯑꯩꯁꯨ ꯑꯇꯣꯞꯄꯒꯤ ꯇꯝꯄꯥꯛꯇꯅꯦ
ꯃꯐꯝ ꯂꯩꯕ ꯃꯐꯝꯗꯨ
ꯑꯥ ꯑꯩ ꯑꯩꯅꯥ ꯂꯩꯕ ꯃꯐꯝꯗꯤ ꯀꯥ ꯍꯦꯟꯅ ꯁꯥꯗꯦꯕ ꯁꯥꯕꯨꯗꯤ ꯁꯥꯏꯌꯦꯕꯀꯣ ꯑꯗꯨꯕꯨ ꯌꯥꯝꯅ ꯍꯦꯟꯖꯤꯟꯅ ꯁꯥꯕꯗꯨꯗꯤ ꯑꯣꯏꯗꯦ
ꯑꯗꯣ ꯀꯗꯥꯏꯗ ꯑꯣꯏꯔꯗꯧꯕ ꯍꯧꯖꯤꯛ ꯀꯦ ꯃ
ꯅꯪ ꯂꯩꯕ ꯃꯐꯝꯗꯣ ꯌꯥꯝ ꯁꯥꯕ ꯃꯐꯝ ꯑꯣꯏꯕ꯭ꯔꯣ
ꯍꯣꯢ
ꯑꯧ ꯑꯗꯨꯗꯤ ꯇꯣꯡꯉꯥꯜꯂꯦ ꯑꯩꯒꯤꯗꯨꯗꯤ ꯁꯥꯔꯁꯨꯀꯣ ꯑ ꯀꯥ ꯍꯦꯟꯅ ꯁꯥꯗꯦꯕ ꯑꯗꯨꯝ ꯆꯥꯡꯗ ꯁꯥꯏ ꯍꯥꯏꯇꯥꯔꯦ
ꯑꯗꯨꯗꯤ ꯅꯪ ꯂꯩꯕꯕ ꯃꯐꯝꯁꯦ ꯍꯧꯖꯤꯛꯀꯥꯟꯁꯦ
ꯀꯔꯤ ꯍꯧꯖꯤꯛ ꯍꯣꯔꯦꯟ ꯍꯥꯏꯔꯦ ꯍꯣꯔꯦꯟ ꯍꯥꯏꯕꯤꯒꯦ ꯑꯩꯅ ꯂꯩꯕ ꯃꯐꯝꯗꯣ ꯆꯥ ꯊꯛꯃꯤꯟꯅꯔꯒ ꯍꯥꯏꯕꯤꯒꯦ
ꯆꯥ ꯅꯠꯇꯤꯌꯦ ꯕ꯭ꯂꯦꯛ ꯀꯣꯐꯤ ꯍꯥꯏꯕꯗꯣ ꯊꯥꯛꯀꯗꯧꯕꯅꯤ
ꯑꯗꯨꯅꯦ ꯑꯗꯨꯒꯨꯕ ꯊꯥꯛꯑꯒ ꯋꯥꯔꯤ ꯈꯤꯇ ꯅꯨꯡꯉꯥꯏꯅꯦꯀꯣ ꯁꯥꯒꯗꯕꯅꯦ
ꯆꯥꯅ ꯐꯝꯂꯒ ꯅꯨꯡꯁꯤꯠ ꯃꯈꯥꯗ ꯐꯝꯑꯒ
ꯁꯦꯡꯕ ꯅꯪꯁꯨ ꯅꯪꯁꯨ ꯍꯥꯏꯕꯨ ꯍꯥꯏꯗꯤ ꯅꯨꯡꯁꯤꯠꯇꯤ ꯌꯥꯎꯗꯔꯗꯤ ꯌꯥꯗ꯭ꯔꯦ
ꯎꯄꯥꯏ ꯂꯩꯗꯤ ꯍꯥꯏꯕꯗꯤ ꯑꯩꯈꯣꯏ ꯑꯩꯈꯣꯏ ꯐꯝꯅꯗꯤꯀꯣ
ꯍꯣꯏ
ꯍꯣꯏ ꯊꯕꯛ ꯅꯨꯄꯥꯅ ꯊꯕꯛ ꯇꯧꯔꯒ ꯂꯥꯛꯄ ꯃꯇꯝꯗ ꯅꯨꯡꯁꯤꯠ ꯑꯃꯈꯛꯇ ꯂꯩꯗꯦꯕ
ꯇꯧꯕꯅꯦ ꯍꯣꯏ ꯍꯣꯏ ꯇꯧꯕꯅꯦ ꯍꯧꯖꯤꯛ ꯅꯪꯅ ꯍꯥꯏꯕꯗꯣ ꯏꯃꯥꯟꯅꯕꯤꯁꯨ ꯑꯥꯗ ꯂꯩꯌꯦꯕꯀꯣ ꯃꯥꯁꯨ ꯁꯥꯃꯟ ꯃꯟꯕꯒꯤ ꯃꯥꯒꯤ ꯀꯥꯗꯣ ꯚꯛꯀꯦꯠꯗꯣ ꯏꯁꯤꯡꯗꯣ ꯍꯩꯖꯤꯜꯂꯒ ꯂꯩꯔꯤꯅꯦ ꯍꯥꯏꯌꯦ ꯑꯦ ꯃꯥꯅ ꯍꯥꯏꯕꯤ ꯑꯁ ꯑꯗꯨꯒꯤ ꯆꯥꯡꯗꯤ ꯑꯩꯈꯣꯏꯗꯤ ꯂꯩꯕ ꯉꯝꯃꯣꯏꯕ ꯑꯩꯗꯤ ꯑꯩꯈꯣꯏꯅ ꯍꯧꯖꯤꯛ ꯂꯩꯔꯤꯁꯦ ꯇꯥꯕ꯭ꯔꯣ ꯑꯗꯨꯕꯨ ꯀꯥ ꯍꯦꯟꯅꯗꯤ ꯌꯥꯝ ꯁꯥꯕ ꯑꯣꯏꯗꯦ
ꯑꯗꯨ ꯃꯐꯝꯖꯦ ꯑꯩ
ꯈꯪꯍꯒꯨꯨꯝ ꯇꯧꯏꯗ ꯍꯣꯏ ꯅꯪ ꯈꯪꯪꯂꯛꯀꯅꯤ ꯍꯣꯔꯦꯟꯅ ꯐꯖꯅ ꯀꯣꯐꯤ ꯊꯛꯑꯒ ꯍꯥꯏꯔꯁꯦꯕ ꯑꯗꯨꯕꯨꯗꯤ
ꯍꯣꯏ ꯍꯣꯏ ꯆꯨꯝꯃꯦ ꯆꯨꯝꯃꯦ ꯍꯧꯖꯤꯛ ꯀꯣꯐꯤ ꯊꯣꯡꯉꯦ
ꯍꯣꯏ ꯊꯣꯡꯉꯣꯀꯣ ꯀꯟꯅ ꯊꯣꯡꯉꯨ ꯑꯗꯨ ꯊꯣꯡꯉꯣ ꯍꯥꯏꯕꯗꯣ ꯅꯠꯇꯦ ꯐꯨꯠꯂꯣ ꯍꯥꯏꯕ ꯌꯥꯏꯑꯦꯅꯦ ꯑꯩꯁꯨ ꯀꯥꯏꯗꯦ ꯊꯣꯡ ꯐꯄꯒ ꯐꯨꯠꯄꯒ ꯀꯩꯁꯨ ꯀꯥꯏꯑꯦꯗ ꯊꯣꯡꯅꯤꯡꯉꯥꯏꯁꯨ ꯊꯣꯡꯕ ꯍꯥꯏꯕꯁꯨ ꯃꯨꯟꯅꯤꯡꯉꯥꯏ ꯊꯣꯡꯕꯅꯤꯅ ꯐꯨꯠꯄꯁꯨ ꯆꯥꯁꯨ ꯆꯥ ꯁꯦꯝꯕꯁꯨ ꯃꯨꯅꯤꯡꯉꯥꯏ ꯊꯣꯡꯕꯅꯤꯅ ꯆꯥꯗꯣ
ꯑꯗꯨꯅ‌ꯦꯗꯨ ꯆꯨꯝꯃꯦ ꯆꯨꯝꯃꯦ
ꯑ ꯀꯩꯁꯨ ꯀꯥꯏꯗꯦꯕ
ꯑꯗꯣ ꯍꯧꯖꯤꯛ ꯀꯔꯤ ꯀꯔꯤ ꯇꯧꯔꯤ
ꯑꫭ ꯑꯩꯒꯤ ꯍꯧꯖꯤꯛꯀꯥꯟꯁꯦ ꯑꯩꯒꯤ ꯊꯕꯛꯁꯦ ꯐꯖꯅ ꯍꯥꯏꯕꯤꯌꯨꯔꯣ
ꯍꯣꯏ ꯍꯥꯏꯌꯨ ꯍꯥꯏꯌꯨ
ꯐꯝꯃꯒ ꯆꯥꯔꯒ ꯇꯨꯝꯃꯒ ꯂꯩ
ꯑꯗꯨꯅꯤ ꯃꯤꯒꯤ ꯄꯨꯟꯁꯤ ꯍꯥꯏꯕꯗꯣ
ꯀꯕꯤꯒꯣꯍꯣꯟꯗꯁ ꯑꯩꯅ ꯈ꯭ꯋꯥꯏꯗꯒꯤ ꯄꯥꯝꯖꯕ ꯅꯤꯡꯖꯕꯒꯤ ꯊꯨꯡꯕ ꯍꯥꯏꯕꯁꯦ ꯊꯥ ꯑꯃ ꯍꯦꯜꯂꯦꯕ ꯆꯥꯔꯦꯀꯣ ꯇꯨꯝꯃꯦꯀꯣ ꯐꯝꯃꯦ ꯑꯩꯅ ꯈ꯭ꯋꯥꯏꯗ ꯄꯥꯝꯖꯕ ꯃꯪꯂꯥꯟꯅ‌ꯦ
ꯑꯗꯨꯁꯨ ꯊꯕꯥꯥꯛꯅꯤꯅꯊ‌ꯦ
ꯍꯣꯏ ꯑꯣ ꯑꯁꯦꯡꯕ ꯊꯕꯛꯅꯦ ꯆꯥꯛ ꯌꯦꯟꯁꯥꯡ ꯊꯣꯡꯂ‌ꯦꯀꫭ ꯆꯥꯕ ꯂꯣꯏꯔꯦ ꯍꯛꯆ ꯆꯥꯛ ꯄꯍꯜꯂꯤꯅꯦꯕ ꯀꯩꯅꯣ
ꯑꯗꯨꯃꯁꯨ ꯃꯗꯨ ꯈ꯭ꯋꯥꯏꯗꯦ ꯃꯤꯅ ꯅꯨꯡꯁꯤꯕꯒꯤ ꯊꯕꯛꯅꯦ ꯍꯥꯏꯕꯗꯤ ꯅꯪꯅ ꯅꯁꯥꯡ ꯊꯣꯡꯉꯦ ꯑꯃꯨꯛꯀ ꯆꯥꯔꯦ ꯑꯗꯨꯒ ꯆꯥꯕ ꯃꯇꯝꯗ ꯅꯪꯅ ꯅꯪꯒꯤ ꯀꯤꯆꯟꯪꯒꯤ ꯐꯃꯨꯡꯗ ꯑꯃꯨꯛꯀ ꯆꯪꯒꯔꯦ ꯑꯃꯨꯛꯀ ꯆꯥꯡꫪ ꯏꯁꯤꯡꯂ ꯏꯁꯤꯡꯔꯕꯗꯨ ꯅꯪ ꯑꯃꯛꯥꯎ ꯊꯂꯛꯑ꯭ꯔꯦ ꯑꯗꯨꯁꯨ ꯊꯕꯛꯅꯤꯅ ꯆꯠꯂꯒ ꯁꯨꯃꯥꯏꯅ ꯇꯧꯕꯒꯤꯅꯦ
ꯏꯃꯥꯟꯅꯕ ꯑꯣꯏꯕ ꯌꯥꯏ ꯍꯥꯏꯕꯗꯤ ꯅꯪꯁꯦ ꯑꯩꯉꯣꯟꯗ ꯌꯥꯝꯅ ꯃꯇꯦꯡ ꯄꯥꯡꯕꯤꯌ‌ꯦꯕ ꯑꯁ ꯑꯁꯤꯒꯤ ꯃꯇꯥꯡꯗ ꯃꯤꯉꯣꯟꯗ ꯇꯃꯗꯤ ꯃꯤꯉꯣꯟ ꯃꯤꯅꯗꯤ ꯑꯩꯉꯣꯟꯗ ꯇꯟꯕ ꯑꯣꯏꯗꯣꯏꯅꯦꯕꯀꯣ ꯑꯗꯨꯕꯨ ꯅꯪꯗꯤ ꯑꯩꯉꯣꯟꯗ ꯇꯟꯗꯦ ꯊꯕꯛ ꯐꯩ ꯍꯥꯏꯗ꯭ꯔꯥ
ꯑꯁ ꯑꯩꯁꯨ ꯄꯥꯝꯃꯦ ꯑꯗꯨꯒꯤ ꯊꯕꯛꯁꯤꯡꯗꯣ
ꯂꯥꯛꯑꯣ ꯊꯕꯛ ꯇꯧꯃꯤꯟꯅꯁꯦ ꯑꯁꯤꯗꯗꯤ ꯌꯥꯝ ꯂꯥꯏꯕ ꯑꯅꯦ ꯆꯥꯛ ꯆꯥꯃꯤꯟꯅꯔꯅꯤ ꯑ ꯐꯣꯟ ꯇꯧꯃꯤꯟꯅꯔꯅꯤ ꯚꯗꯤꯑꯣꯔꯥ ꯐꯨꯠꯕꯣꯜꯔ ꯑꯃ ꯌꯦꯡꯃꯤꯟꯅꯔꯅꯤꯀꯣ ꯑꯗꯨ ꯂꯥꯎꯃꯤꯟꯅꯔꯅꯤ
ꯑꯗꯨꯅꯤ ꯑꯗꯨꯅꯤ ꯑꯗꯨꯒꯤ ꯄꯨꯟꯁꯤꯅꯤ ꯃꯤꯅ ꯈ꯭ꯋꯥꯏꯗꯒꯤ ꯄꯥꯝꯕ ꯍꯥꯏꯕ
ꯍꯥꯏꯕꯗꫭ ꯍꫭꯏ ꯅꯪꯁꯨ ꯕꯣꯜꯒ ꯌꯦꯡꯗ꯭ꯔꯣ
ꯑꯌꯨꯛꯇ ꯌꯦꯡꯕꯒꯤ ꯐꯔꯤꯕ ꯃꯔꯤ ꯃꯉꯥꯒꯨꯝ ꯅꯠꯇꯦ ꯑ ꯑꯩ ꯍꯧꯒꯠꯄ ꯌꯥꯝ ꯊꯦꯡꯉꯀꯣ ꯍꯧꯖꯤꯛ ꯄꯨꯡ ꯀꯌꯥ ꯇꯥꯔꯕꯖꫪꯥ
ꯄꯨꯡ ꯄꯨꯡ ꯍꯨꯡ ꯇꯔꯥꯃꯊꯣꯏ ꯇꯔꯥ ꯃꯗꯥꯏ ꯌꯧꯔꯝꯃꯅꯤ
ꯑꯗꫭ ꯄꯨꯡꯒꯔꯤꯗ ꯅꯤꯄꯥꯜ ꯃꯈꯥꯒꯨꯝꯗ ꯍꯧꯒꯠꯂꫭꯀꫭ ꯍꯥꯏꯕꯗꯤ ꯃꯈꯣꯏꯁ‌ꯦ ꯑ ꯑꯍꯨꯝ ꯃꯈꯥꯏꯗ ꯍꯧꯒꯠꯂ ꯑ ꯑꯍꯨꯝ ꯃꯈꯥꯏꯗ ꯃꯈꯣꯏꯁꯦ ꯅꯥꯕꯀꯣ
ꯍꯣꯏꯅꯦ
ꯑꯗꯨ ꯂꯣꯏꯕꯁꯦ ꯄꯨꯡ ꯃꯔꯤ ꯃꯈꯥꯏ ꯃꯉꯥ ꯇꯔꯨꯛ ꯇꯔꯦꯠ ꯀꯨꯝꯕꯗ ꯂꯣꯏꯔꯡꯌ‌ꯦ
ꯑꯗꯨꯃꯥꯏꯅ ꯂꯣꯏꯕꯅꯦ ꯍꯣꯏ ꯅꯣꯏ ꯑꯩꯁꯨ ꯉꯁꯥꯏꯗꯣ
ꯍꯣꯏ
ꯄꯥꯝꯕ ꯇꯤꯝꯗꯣ ꯉꯝꯃꯦꯕꯀꯣ
ꯑꯁ ꯑꯗꯨꯗꯤ ꯑꯩꯈꯣꯏ ꯑꯅꯤ
ꯐꯦꯟꯁꯤ ꯃꯥꯟꯅꯗꯦ
ꯈꯦꯠꯅꯩꯌꯦ ꯅꯪꯒꯤꯗꯣ ꯅꯪꯒꯤꯗꯣ ꯉꯝꯗꯕꯗꯨꯔꯣ
ꯍꯣꯏꯗꯣꯅꯤ
ꯑꯗꯨꯗꯤ ꯑꯩꯈꯣꯏꯗꯤ ꯉꯁꯥꯏ ꯑꯩꯗꯤ ꯐꯥꯔꯁꯇ ꯎꯝ ꯑꯍꯥꯟꯕꯗꯗꯤ ꯅꯣꯏꯁꯦ ꯅꯣꯏꯁꯨ ꯌꯥꯝ ꯀꯜꯂꯛꯑꯦꯕꯀꯣ ꯅꯠꯇ꯭ꯔꯣ
ꯑꯗꯨꯗꯅꯦ
ꯑꯩꯗꯤ ꯁꯣꯏꯔꯒ ꯅꯣꯏ ꯉꯝꯈ꯭ꯔꯗꯤ ꯍꯥꯏꯅ ꯑꯦ ꯅꯠꯇꯦ ꯑꯩꯗꯤꯀꯣ ꯁꯥꯟꯅꯕꯗ ꯍꯦꯟꯅ ꯑꯩ ꯌꯦꯡꯕ ꯑꯣꯏ ꯌꯦꯉ ꯋꯥꯔꯦ ꯃ ꯑꯣ
ꯑꯗꯨꯅꯦ ꯑꯗꯨꯅꯦ
ꯆꯪꯅꯤꯉꯥꯏ ꯍ ꯐꯃꯨꯡꯗ ꯂꯩꯔꯒ ꯍꯣꯠꯅꯕꯁꯦ ꯋꯥꯏꯑ
ꯑꯗꯨꯅꯦ ꯐꯨꯠꯕꯣꯜ ꯁꯅꯕ ꯃꯇꯝꯗ ꯌꯦꯡꯕꯁꯦ ꯑꯩꯈꯣꯏꯅ ꯌꯦꯡꯕ ꯃꯤꯁꯦ ꯁꯤꯅ ꯈ꯭ꯋꯥꯏꯗꯒꯤ ꯋꯥꯕꯅꯤ
ꯋꯥ ꯍꯥꯏꯕꯗꯤ
ꯀꯅꯥꯅ ꯑꯃꯨꯛꯀ ꯆꯒꯗ꯭ꯔꯥ ꯀꯅꯥꯅ
ꯅꯃꯗ꯭ꯔ ꯍꯥꯏ ꯇꯣ ꯑꯗꯨꯅꯦ ꯑꯩꯗꯤ ꯉꯁꯥꯏ ꯃꯣꯏ ꯁꯥꯟꯅꯕꯗꯤ ꯃꯣꯏ ꯁꯥꯟꯅꯩꯀꯣ ꯑꯗꯨꯕꯨ ꯋꯥꯕꯨꯗꯤ ꯑꯩꯅ ꯑꯣꯏꯅ ꯋꯥꯏꯑꯕ ꯑꯁ ꯈꯨꯋꯥꯗꯤ ꯎꯄꯥꯏ ꯂꯩꯇ ꯍꯦ ꯑꯗꯨ ꯑꯃꯨꯒ ꯉꯃꯦ ꯏꯗꯤ
ꯑꯗꯨꯁꯨꯔ ꯋꯥꯔꯁꯨ ꯅꯈꯣꯏꯅ ꯉꯝꯂꯤꯗ
ꯍꯣꯏꯗ
ꯑ ꯑꯩꯈꯣꯏꯗꯤ ꯍꯣꯏ ꯑꯩꯈꯣꯏꯁꯨ ꯑꯗꯨꯅꯤ ꯑꯩꯈꯣꯏꯁꯨ ꯉꯝꯒꯗ꯭ꯔꯥ ꯍꯥꯏꯅ ꯇꯧꯕꯅꯤ ꯑꯗꯨꯕꯨ ꯑꯦ ꯃꯈꯣꯏꯗꯤ ꯀꯣꯏ ꯀꯦ ꯄꯤꯛ ꯒꯦꯅꯤ ꯍ ꯈ꯭ꯋꯥꯏꯒ ꯄꯤꯛꯄ ꯃꯤꯅ ꯈ꯭ꯋꯥꯏꯒ ꯆꯥꯎꯕ ꯃꯤꯁꯤꯡꯁꯨ ꯈꯔ ꯃꯥꯏ ꯉꯝꯒꯅꯤ
ꯑꯗꯨꯗꯤ ꯑꯗꯨꯕꯨꯀꯣ ꯉꯔꯛ ꯉꯁꯥꯏꯒꯤ ꯑꯩꯈꯣꯏꯅ ꯇꯥꯎꯈ꯭ꯔ ꯌꯥꯕ ꯍꯥꯏꯇꯥꯔꯦ ꯅꯣꯏꯁꯨ ꯌꯥꯝ ꯀꯜꯂꯦ ꯋꯥ ꯍꯥꯏꯗꯤ ꯅꯣꯏꯒꯤ ꯃꯤꯗꯣ ꯅꯣꯏꯒꯤ ꯃꯤꯒꯤ ꯍꯛꯆꯥꯡꯗꯣ ꯍꯥꯏꯕꯗꯤ ꯁꯣꯟꯊꯕ ꯂꯩꯇꯦꯕ ꯍꯥꯏꯗꯤ ꯑꯩꯈꯣꯏꯗꯤ ꯀꯨꯏꯅ ꯁꯥꯟꯅꯔꯛꯄꯒꯤꯔ ꯈꯪꯗꯦ ꯑꯩꯈꯣꯏꯒꯤ ꯇꯤꯝꯒꯤ ꯃꯤꯗꯤ ꯂꯣꯏꯔꯝꯗꯥꯏꯁꯦ ꯃꯣꯏꯁꯦ ꯆꯦꯟꯕꯁꯦ ꯉꯝ ꯉꯝꯗ꯭ꯔꯦꯕ ꯑꯗꯨꯕꯨ ꯅꯣꯏꯒꯤ ꯃꯤꯗꯤ ꯆꯦꯟꯕ ꯆꯣꯡꯕꯁ ꯌꯥꯝ ꯀꯜꯂꯒ ꯂꯩꯔꯛꯑꯦꯕ ꯑꯗꯨꯝ ꯇꯗꯣ ꯃꯤꯅꯤꯠ ꯍꯣꯏ ꯃꯤꯅꯤꯠ ꯇꯔꯥꯒꯨꯝꯕ ꯍꯥꯞꯄꯕ ꯅꯣꯏ ꯑꯣꯏꯅ ꯉꯝꯃꯦ ꯑꯃꯨꯛ ꯆꯟꯈꯤꯅꯦꯕ ꯈꯪꯉꯦꯕ
ꯍ ꯑꯗꯨꯗꯣ ꯧꯁꯦ
ꯑꯍꯨꯝ ꯑꯅꯤꯅꯤꯀꯣ
ꯑꯗꯨ ꯃꯈꯣꯏꯅ ꯑꯍꯨꯝ ꯆꯟꯨꯁꯦ ꯃꯈꯣꯏꯅ ꯆꯟꯕ ꯅꯠꯇꯦꯕ
ꯎꯝ ꯆꯗꯅꯤꯕ ꯎꯝ
ꯍꯥꯏꯕꯗꯤ ꯑꯩꯈꯣꯏ ꯑꯩꯈꯣꯏ ꯇꯤꯝꯅ ꯒꯣꯜꯗꯨ ꯆꯟꯕꯅꯦꯕ ꯅꯈꯋꯥ ꯇꯤꯝꯅ ꯆꯟꯕ ꯅꯠꯇꯦꯕ ꯑꯗꯨ ꯑꯗꯨꯒꯤꯗꯃꯛꯇ ꯅꯈꯣꯏ ꯇꯤꯝꯁꯦ ꯗꯥꯎꯁꯦ ꯌꯥꯝ ꯐꯥꯔꯦ ꯑꯗꯨꯒ ꯗꯥꯎꯁꯤꯦꯅ ꯈ꯭ꯋꯥꯏꯗ ꯆꯠꯈ꯭ꯔꯦꯕ
ꯍꯣꯏ ꯑꯗꯨ ꯑꯩꯈꯣꯏꯗꯤ ꯗꯥꯎ ꯑꯗꯨꯝ ꯏ ꯈ꯭ꯔ ꯈꯔ ꯈꯔ ꯌꯥꯏ ꯍꯥꯏ ꯇꯔꯦ
ꯍꯣꯏ ꯍꯣꯏ ꯑꯩꯒꯤ ꯗꯥꯎꯁꯦ ꯑꯁ ꯅꯍꯥꯟꯁꯨ ꯑꯩꯅ ꯑꯩꯒꯤ ꯍꯣꯏ ꯑꯩꯅ ꯄꯩꯁꯥꯁꯦ ꯄꯥꯝꯖꯕꯒꯤ ꯁꯤꯅꯥꯕꯁꯤꯡ ꯑꯃꯨꯛꯀ ꯌꯨꯝ ꯍꯥꯟꯈ꯭ꯔꯦ ꯍꯥꯥ
ꯑꯗꯣ ꯑꯩꯁꯨ ꯑꯗꯣ ꯑꯩꯈꯣꯏ ꯈꯔ ꯃꯥꯟꯕꯁꯤꯡꯗꯨꯔꯣ ꯍꯥꯏꯕꯗꯤ ꯃꯁꯛꯇꯣ ꯃꯃꯤꯠ ꯃꯃꯤꯠ ꯊꯨꯨꯞꯀ ꯂꯩꯇꯕ ꯁꯤꯡꯗꯨꯣꯔꯔꯕ
ꯍꯣꯏ ꯍꯣꯏ ꯑꯗꯨꯅꯦ
ꯑꯗꯨ ꯅꯨꯃꯤꯠꯇꯣ ꯑꯩ ꯑꯗꯨ ꯅꯨꯃꯤꯠꯒꯤ ꯋꯥꯔꯤ ꯂꯩꯌꯦ ꯑꯗꯨ ꯅꯨꯃꯤꯠꯇꯣ ꯏꯆꯦ ꯑꯩꯈꯣꯏꯅꯤꯁꯦ ꯀꯞꯄꯅꯦ ꯑꯁ ꯅꯨꯡꯁꯤꯕꯟꯕꯒꯤꯀꯣ ꯑꯁ ꯑ ꯋꯥꯈꯜ ꯌꯥꯝ ꯁꯣꯛꯑꯦꯗ ꯑꯗꯨꯗꯤ
ꯑꯗꯨꯗꯅꯤꯕ
ꯇ ꯁꯅꯁ ꯌꯥꯝꯃ ꯈꯖꯔꯦ ꯍꯣꯏ ꯍꯩ ꯑ ꯈꯪꯗꯦ ꯑꯁꯤ ꯕꯣꯜꯒꯨꯝꯕ ꯁꯅꯕꯁꯦ ꯈꯔ ꯗꯥꯎꯒꯤ ꯃꯇꯨꯡ ꯏꯟꯅꯗꯤ ꯂꯩꯕ ꯃꯥꯜꯂꯦ ꯑ ꯆꯪꯒ ꯆꯪꯒ ꯇꯧꯕꯁꯤ ꯌꯥꯝꯅ ꯂꯩ ꯇꯧꯔꯁꯨ ꯍꯥꯏꯗꯤ ꯄꯥꯛ ꯂꯥꯛꯇꯕꯅ ꯑꯗꯨꯝ ꯆꯟꯕꯁꯨ ꯌꯥꯎꯋꯦꯕꯀꯣ
ꯍꯣꯏ
ꯉꯁꯤꯒꯤ ꯉꯝꯕꯗꯨꯁꯨ ꯑꯩꯅ ꯀꯟꯅ ꯑꯁꯤꯗ ꯀꯩꯅꯣ ꯑꯦ ꯑꯗꯨꯝ ꯀꯩꯅꯣ ꯇꯧꯔ ꯂꯩꯕꯅꯦ ꯍꯥꯏꯕꯗꯤ ꯑꯁ ꯉꯝꯕꯤꯌꯣ ꯉꯝꯕꯤꯌꯣ ꯍꯥꯏꯔꯒꯀꯣ ꯍꯥꯏꯗꯤ ꯍꯥꯏꯗꯤ ꯅꯣꯏꯒꯤꯅ ꯌꯥꯝ ꯁꯣꯟꯕ ꯇꯤꯝꯅꯤꯅ ꯑꯩꯈꯣꯏꯅ ꯀꯟꯕ ꯇꯤꯝꯅꯤꯅ ꯑꯗꯨ ꯅꯣꯏ ꯅꯣꯏꯕꯨꯗꯤ ꯉ ꯅꯣꯏꯗꯤ ꯅꯣꯏꯒꯤ ꯃꯤꯡꯗꯤ ꯍꯧꯖꯤꯛ ꯉꯝꯗ꯭ꯔꯁꯨ ꯅꯣꯏꯒꯤ ꯃꯤꯡꯗꯤ ꯑꯗꯨꯝ ꯆꯠꯈ꯭ꯔꯅꯦꯕ ꯍꯥꯏꯕꯗꯤ ꯑꯩꯈꯣꯏ ꯌꯥꯝ ꯍꯣꯏ ꯑꯩꯈꯣꯏ ꯀꯟꯕꯒ ꯁꯥꯟꯅꯔꯒ ꯅꯣꯏꯅ ꯑꯣꯜ ꯑꯅꯤ ꯆꯟꯕ ꯉꯝꯕ ꯍꯥꯏ ꯑꯗꯨꯁꯨ ꯅꯣꯏꯁꯨ ꯀꯣ ꯅꯣꯏꯒꯤ ꯃꯤꯁꯨ ꯌꯥꯝꯗꯦꯅ ꯑꯗꯨ ꯑꯗꯨ ꯗꯤꯌꯥꯁ ꯅꯣꯏꯗꯤ ꯑꯥ ꯅꯣꯏꯒꯤꯗꯨꯗꯤ ꯌꯥꯝ ꯐꯥꯎꯔꯅꯤꯗ ꯑꯗꯨꯕꯨꯗꯤ ꯀꯩꯝꯇ ꯈꯜꯂꯨꯔꯅ ꯍꯥꯏꯕꯗꯤ
ꯃꯈꯣꯏꯁꯦ ꯍꯣꯏ ꯍꯧꯖꯤꯛ ꯆꯍꯤꯗꯒꯤ ꯍꯧꯔꯈꯣꯏꯁꯦ ꯂꯥꯛꯄ ꯃꯇꯝꯗ ꯁꯣꯏꯅ ꯅꯥꯒꯅꯦꯕ ꯑꯗꯣ ꯑꯩꯈꯣꯏꯒꯤ ꯀꯤ ꯄꯔꯦ ꯑꯃꯁꯤ ꯅꯍꯥꯔ ꯑꯣꯏꯕ ꯃꯥꯁꯦ ꯆꯍꯤ ꯅꯤꯐꯨ ꯀꯨꯝꯝꯅ ꯌꯧꯕꯅꯤꯅ
ꯄꯔꯈꯨ ꯍꯩꯔꯦ ꯄꯦꯜꯂꯦ ꯃꯥ ꯌꯥꯎꯔꯛꯇ꯭ꯔꯕ ꯅꯣꯏꯒꯤ ꯇꯤꯝꯗꯣ ꯑꯗꯨꯃꯛꯇꯤ ꯇꯧꯔꯝꯃꯣꯏ ꯍꯥꯏꯐꯗꯤ ꯑꯌꯥꯝꯕ ꯃꯥꯅ ꯁꯦꯞ ꯇꯧꯋꯦꯕ ꯍꯥꯏꯗꯤ ꯆꯦꯜꯂꯑꯣ ꯃꯥꯅ ꯑꯗꯨꯝ ꯇꯧꯕ ꯃꯥꯅ ꯑꯗꯨꯃꯥꯏꯅ ꯇꯧꯗ꯭ꯔꯗꯤꯀꯣ ꯅꯣꯏꯁꯦ ꯌꯥꯝꯗ꯭ꯔꯕꯗ ꯃꯔꯤ ꯃꯉꯥꯗꯤ ꯇꯥꯔꯦꯍꯦ
ꯑꯗꯨ ꯉ
ꯑꯁꯤꯁꯤꯕꯣ ꯃꯥꯅ ꯇꯧꯕꯁꯦ ꯑꯣꯁ ꯃꯥꯒꯤ ꯐꯖꯅ ꯐꯖꯩꯌꯦꯕ ꯑꯗꯨ ꯍꯣꯏ
ꯍꯣꯏ ꯅꯈꯣꯏꯒꯤ
ꯃꯤꯝ ꯑꯩꯈꯣꯏꯒꯤ ꯃꯤ ꯑꯃ ꯈꯔ ꯂꯤꯡꯕ ꯅꯨꯄꯥꯅ ꯆꯟꯕꯒꯗ ꯅꯣꯏꯗ ꯑꯗꯨꯗ ꯈꯛꯇꯅꯦꯕ ꯃꯥꯅ ꯁꯦꯞ ꯇꯧꯕ ꯈꯔ ꯋꯥꯔꯦꯁꯦ ꯑꯇꯣꯞꯄꯗꯤ ꯌꯥꯝ ꯂꯥꯏꯅ ꯇꯧꯋꯦꯕ ꯅꯠꯇ꯭ꯔꯥ ꯃꯊꯛ ꯀꯥꯄꯣ ꯑꯗꯨ
ꯅꯒꯤꯤ ꯁꯅꯕꯁꯤꯡꯗꯣ ꯃꯥꯅ ꯐꯥꯎ ꯈꯔ ꯑꯐ ꯈꯔ ꯈꯁ ꯑ ꯍꯥꯏꯕ ꯅꯨꯄꯥ ꯐꯥꯎ ꯃꯥꯅ ꯁꯦꯞ ꯇꯧꯕ
ꯍꯣꯏ ꯇꯧꯋꯦ ꯑꯗꯨ ꯇꯧꯋꯦꯕ ꯅꯣꯏꯒꯤꯗꯤ ꯅꯩꯌꯦꯕ ꯑꯁ ꯅꯣꯏꯒꯤ ꯄꯔ ꯐꯥꯎꯗꯤ ꯃꯥꯗꯤꯀꯣ ꯑꯁꯤꯒꯤ ꯒꯦꯝ ꯂꯣꯏꯔꯁꯨ ꯃꯃꯤꯡꯗꯤ ꯑꯗꯨꯝ ꯑ ꯁꯤ ꯁꯪꯁꯥꯔꯁꯤꯗ ꯍꯥꯏꯇꯥꯔꯦ ꯑꯗꯨꯝ ꯆꯠꯂꯒ ꯂꯩꯍꯧꯔꯅꯤꯕ ꯃꯥꯗꯤ ꯍꯥꯏꯗꯤ ꯑꯍꯥꯟꯕ ꯅꯨꯃꯤꯠꯇꯒꯤꯁꯨ ꯃꯥ ꯌꯥꯝ ꯐꯥꯎꯋꯦꯕꯀꯣ ꯑꯩ ꯅꯪꯅ ꯍꯧꯖꯤꯛ ꯁꯞꯄꯣꯔꯠ ꯇꯧꯕ ꯇꯤꯝꯗꯣ ꯑꯩ ꯇꯧꯔꯝꯕꯅꯦ ꯍꯥꯏꯗꯤ ꯑꯩ ꯇꯧꯔꯝꯃꯦ ꯍꯥꯏꯕꯗꯤ ꯍꯣꯏ ꯑꯗꯨ ꯑꯩ ꯑꯗꯨꯁꯨ ꯇꯧꯔꯝꯃꯦ ꯑꯗꯨꯒ ꯑꯃ ꯃꯥꯒꯤ ꯀꯩꯅꯣ ꯑꯃ ꯁꯥꯟꯅꯕꯗꯨꯁꯨ ꯇꯧꯔꯝꯃꯦꯕ
ꯑꯗꯨꯕꯨ ꯑꯩꯅ ꯇꯧꯔꯛꯄꯅ ꯑꯅꯤ ꯇꯧꯔꯛꯄꯒꯤ ꯉꯁꯤꯗꯤ ꯑꯃ ꯈꯟꯕꯅꯦꯕ